ꯍꯜꯂꯣ
ꯇꯥꯕ꯭ꯔ‌ꯣ ꯇꯥꯕ꯭ꯔ‌ꯣ
ꯇꯥꯔꯦ ꯇꯥꯔꯦ ꯇꯥꯔꯕꯣ
ꯀꯩꯗꯧꯔꯝꯃꯤꯅꯣ ꯇꯥꯏ ꯇꯥꯏ ꯀꯩꯗꯧꯔꯝꯃꯤꯅꯣ
ꯑ ꯆꯨꯖꯥꯛ ꯆꯥꯔꯝꯃꯤꯅꯦ
ꯅꯑ‌ꯣ ꯅꯍꯥꯟꯒꯤꯗꯣ
ꯑꯥ ꯅꯍꯥꯟꯒꯤꯗ‌ꯣ ꯍꯥꯎꯋꯦ ꯏꯕ‌ꯦꯝꯃ ꯑꯧ ꯅꯍꯥꯟꯒꯤꯗ‌ꯣ ꯊꯣꯠ ꯊꯣꯠ ꯂꯥꯎꯋꯦ ꯍꯥꯏꯕ
ꯊꯨꯝꯕ꯭ꯔꯥ
ꯊꯨꯝꯃꯦ ꯇꯤꯟ ꯇꯤꯟꯖꯨ ꯑꯝꯇ ꯆꯥꯔꯝꯗꯦ ꯌꯥꯝꯁꯨ
ꯑꯣ ꯑꯗꯨ ꯆꯥꯝꯃꯩ ꯅꯠꯇ꯭ꯔ ꯃꯉꯥꯗꯣ ꯐꯩꯌꯦ
ꯑꯗꯒꯤ ꯄꯣꯠꯇꯣ ꯆꯥꯎꯖꯨ ꯆꯥꯎꯕꯅꯤꯅ ꯀꯩꯁꯨ ꯀꯥꯏꯗ꯭ꯔꯦꯕ ꯎꯝ
ꯑꯩꯈ‌ꯣꯏꯃꯥꯅ ꯀꯩ ꯍꯥꯏꯔꯦ ꯅꯪ ꯆꯠꯂꯒ ꯀ ꯀꯩꯅꯣ ꯅꯪ ꯈꯥꯃꯦꯟꯁꯤꯟ ꯂꯩꯔ ꯂꯥꯛꯏꯁꯦ ꯑꯩ ꯑꯃ ꯂꯩꯐꯝ ꯈꯪꯗꯕꯗꯣ ꯀꯩ ꯂꯩꯗꯣꯏꯅ‌ꯣ ꯑꯩ ꯈꯪꯗ꯭ꯔꯦ ꯑꯩꯅ ꯑꯈ‌ꯣꯏꯃꯥꯗ
ꯑ
ꯅꯪꯒ ꯑꯃꯨꯛ ꯆꯠꯂꯨꯔꯁꯦ ꯑꯗꯨꯒ ꯂꯩꯔꯖꯦꯅ ꯍꯥꯏꯅꯦ ꯈꯪꯕ꯭ꯔꯥ ꯑꯩ ꯂꯩꯕꯝ ꯂꯥꯛꯄꯝ ꯈꯪꯗꯦ ꯑꯗꯒꯤ ꯈꯪꯗꯦ ꯑꯩ ꯅꯍꯥꯟꯒꯤꯗꯣ ꯕꯖꯥꯔ ꯆꯠꯂꯤꯅꯦꯅ__ ‌ꯇꯧꯌꯤꯗꯣ ꯑꯩꯗꯤ ꯏꯁꯥꯗ ꯑꯩꯒꯤ ꯀꯦꯝ ꯂꯩꯔꯛꯇꯕꯒꯤ ꯑꯃ ꯕꯤꯠ ꯑꯃ ꯂꯩ ꯄꯨꯛꯂꯩ ꯂꯩꯇꯕꯗꯣ ꯍꯣꯏ
ꯕꯝ ꯈꯪꯗꯕꯗꯣ ꯀꯩꯅꯣꯝ ꯆꯠꯂꯨꯔꯦ ꯁꯤ ꯁꯤ ꯂꯩꯔꯛꯏ ꯌꯦꯡꯅꯤꯡꯉꯥꯏ ꯌꯥꯎꯗꯕꯗꯣ
ꯍꯣꯏ ꯑꯗꯨꯗꯒꯤ ꯏꯁ ꯋꯥꯖꯨ ꯋꯥꯔꯦ
ꯎꯝ ꯃꯥ ꯑꯗꯨꯒ ꯑꯩꯒꯤ ꯑꯃ ꯅꯍꯥꯟꯒꯤ ꯀꯩꯅꯣꯗꯣ ꯑ ꯐꯨꯔꯤꯠꯇꯣ
ꯑꯥ
ꯑꯗꯨ ꯈꯨꯗꯥꯡꯗ ꯑꯃ ꯌꯥꯝꯗꯤ ꯋꯥꯎꯅ ꯎꯗꯤ ꯎꯗꯕꯤꯗ ꯀꯩꯅꯣ ꯅꯤꯝꯒꯤ ꯇꯥꯏꯞ__ ꯇ ꯑꯃ ꯆꯨ ꯂꯩꯔꯝꯃꯦꯕ ꯈꯪꯕ꯭ꯔꯥ
ꯅꯪꯒꯤ ꯐꯨꯔꯤꯠ ꯂꯩꯔꯛꯄ꯭ꯔꯣ
ꯂꯩꯔꯛꯏꯗꯨꯗꯤ ꯅꯪꯅ ꯂꯩꯁꯜꯂꯛꯑꯣ ꯊꯤꯌꯦꯗꯤ ꯍꯥꯏꯔꯣꯏ ꯇꯧꯕ ꯑꯃ
ꯀꯥꯎꯔ‌ꯦ
ꯑꯗꯨꯒꯤ ꯐꯨꯔꯤꯠꯇꯣ ꯑꯗꯣ ꯑꯩꯅ ꯀꯩꯅꯣꯗꯣ ꯀꯔꯤꯕ ꯔ ꯑꯂꯥꯗꯣ ꯔꯤꯟꯗꯣ
ꯎꯝ
ꯑꯗꯨ ꯇꯩꯁꯜꯂꯦ ꯑꯗꯨꯒ ꯑꯃꯨꯛ ꯐꯧꯔꯤ ꯑꯗꯒꯤꯗꯤ ꯑꯥ ꯀꯩꯅꯣ ꯑꯃꯨꯛ ꯑꯥ ꯁꯥꯄꯣꯟ ꯑꯉꯧꯕ ꯑꯗꯨ ꯑꯃꯨꯛ ꯇꯩꯁꯜꯂ ꯐꯧꯔꯦ ꯈꯔ ꯈꯔꯗꯤ ꯀꯣꯛꯑꯦ
ꯑꯩ ꯀꯁ ꯐꯨꯔꯤꯠꯇꯣ ꯀꯃꯥꯏꯅ ꯇꯧꯕꯅꯣ ꯚꯥꯏ ꯈꯨꯗꯥꯡ ꯑꯁꯥꯡꯕꯤ ꯑꯧꯏꯗ‌ꯣꯏꯔ ꯑꯗꯨꯒ ꯀꯃꯥꯏ ꯇꯧꯕ ꯐꯨꯔꯤꯠꯅ‌ꯣꯕ
ꯅꯠꯇꯦ ꯅꯠꯇꯦ ꯖꯨꯝ ꯖꯨꯝ ꯖꯨꯝ ꯂꯥꯎꯕꯗꯣ ꯑꯃ ꯑꯣꯐ ꯁꯣꯜꯖꯔꯗꯣ
ꯑꯣ ꯑꯣ ꯅꯪ ꯍꯥꯏꯖ‌ꯦ ꯀꯩꯅꯣꯗꯣ
ꯑꯥ
ꯂꯤꯠꯄꯗ ꯀꯦꯝ ꯇꯧꯔ‌ꯣꯏꯅ ꯑꯩꯅ ꯑ ꯑ ꯄꯤꯡ ꯑꯣꯏ ꯀꯩ ꯑꯣꯏ ꯈꯔ ꯇꯧꯕꯗꯨꯔꯣ ꯐꯣꯠ ꯃ ꯅꯪ ꯑꯗꯨ ꯂꯧꯔꯛꯄ꯭ꯔꯣ
ꯂꯧꯔꯛꯏꯗꯨꯗꯤ ꯏ
ꯍꯃꯥ ꯋꯥꯈꯜ ꯑꯣꯏꯗ‌ꯦ ꯈꯪꯗ‌ꯦ ꯏꯕ‌ꯦꯝꯃ ꯑꯩꯅꯦ ꯇꯔꯪ ꯃꯔꯪꯅꯦ ꯑꯩꯈꯣꯏ ꯌꯥ ꯏꯅꯥꯎꯄꯤꯒꯤ ꯊꯤꯒꯗꯥ ꯒ꯭ꯌꯥꯠꯃꯦꯟ ꯇꯥꯗꯕꯗꯣ
ꯍꯣꯏ ꯍꯣꯏ ꯎꯝ ꯑꯗꯣ ꯑꯁ ꯑꯃ ꯑꯁ ꯑꯥ ꯀꯩ ꯍꯥꯏꯅꯤ ꯁꯦꯠꯄꯗ ꯑꯩꯈꯣꯏꯅ ꯁꯦꯠꯇꯤ ꯁꯦꯠꯅꯤꯡꯕ ꯁꯦꯠꯄ ꯌꯥꯔꯣꯏꯗꯕꯗꯤ ꯌꯥꯝ ꯌꯥꯎꯕ ꯐꯖꯕꯗꯤ
ꯍꯣꯏ ꯑꯗꯥ ꯑꯩꯅ ꯈꯟꯕꯗꯣ
ꯑꯥ
ꯑꯗꯨꯁꯨ ꯐꯗꯤ ꯐꯖꯕꯅꯦꯕ ꯍꯥꯏꯗꯤ ꯇꯣꯞ ꯑꯣꯏ ꯒ ꯃꯊꯛꯇ ꯑꯗꯨꯝ ꯏꯁꯇ꯭ꯔꯛ ꯑꯃ ꯑꯗꯨꯝ ꯂꯩꯁꯜꯂꯒ ꯇꯧꯕꯗꯤ ꯌꯥꯅꯤꯕ ꯈꯪꯕ꯭ꯔꯥ
ꯎꯝ
ꯑꯗꯣ ꯁ꯭ꯋꯥꯏꯗꯗꯤ ꯁ꯭ꯋꯥꯏꯗ ꯂꯤꯠꯄꯗꯣ ꯑꯗꯨꯝ ꯌꯥꯕꯨꯗꯤ ꯌꯥꯅꯤ ꯃꯊꯛꯇ ꯏꯁꯇ꯭ꯔꯛ ꯂꯤꯠꯂꯒ
ꯑꯥ ꯑꯥ ꯑꯦ ꯑꯗꯨꯗꯣ ꯑꯩ ꯑꯥꯗ ꯂꯩꯔꯤꯉꯩꯗꯗꯤ ꯈꯟꯕꯨ ꯈꯜꯂꯨꯗꯦꯅꯦ ꯃꯆꯨꯁꯨ ꯐꯖꯩ ꯀꯩꯅꯣ ꯁꯨꯃꯥꯏꯅ ꯇꯧꯕꯁꯨ ꯌꯥꯅꯤꯌꯦ ꯑꯃ ꯃꯅꯨꯡꯗ ꯑꯥ ꯑꯄꯥꯕ ꯈꯨꯗꯥꯡ ꯑꯁꯥꯡꯕꯤ ꯇꯧꯔꯒ ꯃꯊꯛꯇ ꯑꯗꯨ ꯂꯤꯠꯄꯗꯣ
ꯌꯥꯅꯤꯌꯦ ꯑꯌꯥ
ꯑꯩ ꯑꯥ ꯁꯤ ꯌꯧꯔꯒ ꯅꯤꯡ ꯁꯤ ꯌꯧꯔꯒ ꯍꯧꯖꯤꯛꯇ ꯋꯥꯈꯜ ꯂꯥꯛꯄꯩ ꯋꯥꯅꯤꯗ ꯑꯗꯨꯃꯥꯏꯅ ꯂꯤꯠꯅꯕꯁꯨ ꯂꯩꯕꯅꯦꯕ
ꯄꯥꯝꯃꯨꯏꯌꯦ ꯄꯣꯠꯇꯣ ꯌꯥꯝ ꯐꯔꯤ ꯍꯥꯏꯕ ꯑꯗꯨꯒ ꯃꯆꯨꯁꯨ ꯐꯖꯩ
ꯑꯗꯣ ꯍꯥꯏꯗꯤꯅꯦ ꯑꯩꯈꯣꯏꯅꯅꯦ ꯑꯗꯨꯃꯥꯏꯅ ꯍꯥꯏꯗꯤ ꯑꯗꯨꯃꯥꯏꯅ ꯐꯨꯔꯤꯠꯇꯣ ꯑꯀꯣꯠꯄ ꯎꯕꯗꯨ ꯋꯥꯈꯟꯗꯣ ꯑꯗꯨꯒꯨꯝꯕ ꯑꯝꯇ ꯈꯟꯗꯕꯩꯅꯦ ꯍꯥꯏꯕ ꯑꯗꯨꯝ ꯑꯦ ꯃꯤꯅ ꯀꯩ ꯈꯟꯅꯤ ꯈꯟꯈꯤꯕ ꯑꯗꯨ ꯍꯥꯟꯅ ꯈꯟꯕꯩꯅꯦ ꯍꯥꯏꯕ
ꯍꯣꯏ ꯍꯣꯏ ꯍꯣꯏ ꯑꯁꯤꯗꯤ ꯀꯔꯝꯃꯥꯏꯅ ꯂꯤꯠꯇꯨꯏꯅꯣꯗꯥꯅ ꯈꯟꯕꯗꯣ
ꯍꯣꯏ ꯑꯗꯨꯒꯨꯝꯕꯗꯣ ꯍꯥꯟꯅ ꯈꯟꯕꯩꯅꯦ ꯍꯥꯏꯕ
ꯎꯝ
ꯇꯜꯂꯤ ꯑꯣꯏꯕ ꯑꯁ ꯄꯥꯝꯃꯨꯏꯌꯦ ꯐꯗꯤ ꯐꯖꯕꯅꯤ ꯌꯥꯝꯅ ꯑꯁꯦꯡꯕ
ꯐꯖꯩꯕ ꯃꯆꯨꯗꯨꯁꯨ ꯐꯖꯩ ꯑꯗꯨ ꯄꯣꯠꯇꯨꯁꯨ ꯍꯜꯂꯤꯕ ꯌꯥꯝꯅ
ꯎꯝ ꯄꯥꯝꯃꯨꯏꯍꯦ ꯈꯪꯗꯦꯗ ꯑꯗꯣ ꯑꯗꯣ ꯑꯗꯣ ꯅꯍꯥꯟꯒꯤꯗꯣ ꯑꯩꯒꯤ ꯑꯩꯒꯤ ꯏꯁꯥꯗ ꯑꯃ ꯗꯛꯁ ꯂꯥꯎꯕ ꯑꯝꯇ ꯌꯥꯎꯗꯕꯗꯣ
ꯌꯥꯎꯗꯦ ꯑꯗꯨꯗꯤ ꯎꯝ
ꯑꯥ ꯑꯗꯨꯅꯅꯦ ꯑꯩꯗꯣ ꯈꯪꯕ꯭ꯔꯥ ꯑꯩꯁꯨ ꯑꯗꯨꯅꯁꯨ ꯑꯩꯁꯦ ꯂꯩꯁꯨ ꯂꯩꯅꯤꯡꯗꯕꯒꯤ ꯑꯣꯏꯕ
ꯎꯝ
ꯏꯁꯥꯗ ꯑꯩꯉꯣꯟꯗ ꯁꯨꯃꯥꯏꯅ ꯗꯛꯁ ꯂꯥꯎꯔꯛꯇꯦꯕ ꯅꯍꯥꯟꯗꯣ ꯑꯗꯨꯒꯤ ꯑꯩꯗꯣ ꯑꯗꯨꯝ ꯂꯩꯗ꯭ꯔꯕ
ꯑꯥ ꯍꯣꯏ ꯑꯗꯨꯝ ꯌꯥꯝꯅ ꯄꯥꯝꯖꯕꯗꯨꯗꯤ ꯑꯣꯏꯗꯦ ꯅꯠꯇ꯭ꯔꯥ
ꯃꯥꯅꯦ ꯗꯛꯁ ꯂꯥꯎꯔꯗꯤ ꯐꯕ
ꯎꯝ
ꯗꯛꯁ ꯁꯨ ꯂꯥꯎꯗꯕꯅꯤꯅ ꯑꯩꯗꯣ ꯌꯥꯔꯦꯗꯥ ꯑꯗꯨꯝ ꯑꯗꯨꯕꯨꯗꯤ ꯈꯟꯕꯨꯗꯤ ꯈꯟꯗꯣꯛꯑꯦ ꯑꯗꯣ ꯆꯠꯂꯨꯕꯒꯤ ꯀꯩꯅꯣꯝ- ꯇꯪ ꯂꯩꯔꯒ ꯁꯨꯝ ꯕꯖꯥꯔ ꯆꯠꯄ ꯍꯥꯏꯁꯦ ꯑꯗꯨꯝ ꯑꯩꯈꯣꯏ ꯑꯦ ꯁꯤ ꯂꯩꯔꯛꯑꯦ ꯁꯤ ꯂꯩꯔꯔꯛꯑꯦ ꯑꯗꯨꯝꯗꯤ ꯀꯩꯅꯣꯝꯗꯤ ꯑꯗꯨꯝ ꯌꯦꯡꯅꯤꯡꯕ ꯐꯥꯎꯗ꯭ꯔꯅꯦ
ꯎꯝ
ꯑꯗꯨꯗꯣ ꯇꯧꯗꯕꯅꯤꯅꯅꯦ ꯎꯝ ꯀꯃꯥꯏ ꯍꯥꯏꯅꯤ
ꯊꯕꯛ ꯑꯃ ꯍꯜꯂꯛꯄꯒ ꯅꯨꯡꯉꯥꯏꯐꯝ ꯑꯧ ꯑꯧ ꯑꯧ ꯅꯨꯡꯉꯥꯏꯐꯝ ꯈꯪꯗꯕꯗꯣ
ꯇꯧꯋꯦ ꯍꯥꯏꯕ ꯎ
ꯑꯗꯒꯤ ꯑ ꯑ ꯑꯩꯅ ꯑꯃ ꯂꯧꯔꯛꯄ ꯍꯩꯀꯨꯗꯣ
ꯁꯤꯗꯤ ꯌꯥꯡꯈꯩ ꯂꯧꯗ꯭ꯔꯣ ꯀꯩꯔꯤꯕꯕꯥ ꯍꯦꯔꯣ ꯎꯝ
ꯑꯗꯨ ꯑꯩꯅ ꯐꯖꯅ ꯆꯥꯝꯊꯣꯛꯑꯒ ꯃꯊꯨꯝ ꯍꯥꯞ ꯀꯞꯄꯒ ꯏꯁꯤꯡ ꯇꯤꯡꯕꯤꯗꯣ
ꯏꯁꯤꯡ ꯇꯤꯡꯉ ꯇꯧꯕꯤꯗ
ꯑꯥ ꯑꯗꯨꯅ ꯇꯧꯈ꯭ꯔꯦ ꯍꯥꯏꯗꯤ ꯍꯧꯖꯤꯛꯇꯤ ꯄꯨꯔꯥ ꯌꯥꯝꯅ ꯆꯥꯎꯔꯒ ꯍꯥꯎꯕꯗꯣ ꯑꯣꯏꯕ ꯅꯠꯇ꯭ꯔꯤꯗꯅ ꯑꯗꯨꯅ ꯑꯗꯨꯅ ꯐꯔꯅꯤꯅ
ꯑꯣ ꯑꯗꯣ ꯀꯩꯅꯣ ꯇꯧꯕꯤꯗꯣ ꯍꯪꯕ꯭ꯔꯥ ꯑꯗꯨꯒꯤ ꯍꯩꯀ꯭ꯔꯨꯗꯣ ꯑꯗꯨꯃꯥꯏꯅ ꯇꯧꯔꯒ ꯑꯃ ꯊꯣꯠ ꯊꯣꯠ ꯊꯣꯠ ꯂꯥꯛꯑꯒ ꯆꯤꯅꯤꯒꯤ ꯇꯥꯏꯞꯇ ꯐꯨꯠꯂꯒ ꯇꯧꯕꯗꯣ ꯍꯕ꯭ꯔꯥ ꯑꯗꯨ ꯑꯗꯨꯁꯨ ꯌꯥꯝ ꯍꯥꯎꯕꯅꯤꯉꯣ ꯐꯥꯎꯗ꯭ꯔꯣ ꯑꯗꯨꯃꯥꯏꯅ ꯄꯨꯔꯥ ꯑꯩꯁꯨꯣ ꯑꯗꯨꯃꯥꯏꯅ ꯇꯧꯕꯗꯣ ꯑꯝꯇ ꯇꯧꯗꯤ ꯇꯧꯗ꯭ꯔꯤꯕꯀꯣ ꯑꯗꯣ ꯇꯧꯅꯤꯡꯕ ꯐꯥꯎꯋꯦꯕ ꯍꯥꯏꯗꯤ ꯇꯧꯅꯤꯡꯕ ꯐꯥꯎꯋꯦꯗꯤ ꯍꯥꯏꯗꯤ ꯌꯥꯝꯅ ꯍꯥꯏꯗꯤ ꯑꯗꯨꯗꯣ ꯈꯪꯗꯦ ꯑꯩ ꯑꯗꯨꯃꯥꯏꯅ ꯇꯧꯕꯗꯣ ꯍꯥꯎꯋꯦ
ꯍꯣꯏ ꯑꯗꯨꯒ ꯅꯣꯛꯅꯤꯡꯗ꯭ꯔꯣ ꯑꯗꯨꯁꯨ ꯆꯞ ꯃꯥꯟꯅꯕ ꯀꯧꯇꯥꯗꯨꯗ ꯑꯃꯅ ꯀꯨꯟꯅꯤ ꯑꯃꯅ ꯀꯨꯟꯊ꯭ꯔꯥꯅꯦ ꯀ ꯆꯥꯟꯅꯔꯤꯒꯦ ꯍꯩꯀꯨꯗꯨ ꯐꯥꯎꯕ ꯆꯞ ꯃꯥꯟꯅꯕ ꯀꯧꯇꯥꯗꯨꯗ ꯄꯣꯠꯇꯣ ꯃꯥꯟꯅꯩ ꯍꯥꯏꯕ
ꯌꯥꯝ ꯅꯣꯛꯅꯤꯡꯉꯦ ꯍꯥꯏꯕ ꯌꯥꯝ ꯇꯜꯂꯤ ꯕ ꯑꯩꯈꯣꯏ ꯂꯝꯕꯤꯗꯣ ꯍꯪꯕ꯭ꯔꯥ ꯀꯩꯅꯣꯝ ꯊꯥꯅꯤ ꯍꯥꯏꯌꯦꯕ ꯅꯨꯡ ꯀꯩꯀꯩ ꯊꯥꯅꯤ ꯑꯗꯣ ꯑꯗꯣ ꯅꯍꯥꯟꯃꯨꯛ ꯑꯩꯈꯣꯏ ꯀꯝꯄꯦꯅꯤꯅ ꯂꯥꯛꯑ ꯇꯧꯕꯗꯣ
ꯑꯥ ꯑꯥ
ꯑꯗꯨꯗꯤ ꯑꯗꯨꯗꯤ ꯇꯧꯗꯧ ꯃꯥꯟꯗꯦ ꯁꯣꯡꯅꯤꯡꯉꯦ ꯍꯥꯏꯕ
ꯑꯣ ꯑꯣ ꯑꯣ ꯀꯩꯅꯣꯅ ꯑꯣꯏꯅ ꯊꯥꯗꯣꯔꯝꯕꯅꯤ ꯑꯗꯨꯗꯤ ꯂꯩꯀꯥꯏ ꯀꯩꯅꯣꯅ ꯀꯔꯤ ꯀꯔꯤ ꯑꯦꯝ ꯑꯦꯜ ꯑꯦꯒꯨꯝꯕꯅ
ꯑꯜ ꯇꯜ ꯍꯥ
ꯃꯣꯏꯅ ꯊꯥꯕꯤꯗꯣ ꯇꯧꯔꯨꯗꯔꯦ ꯀꯔꯤꯒꯤꯅ ꯑꯗꯨ ꯑꯗꯨꯒꯤ ꯑꯣꯏꯔꯒꯅꯤꯑ ꯑꯃ ꯅꯍꯥꯟꯋꯥꯏꯒꯤ ꯇꯥꯏꯞꯇ ꯆꯤꯡ ꯂꯩꯩꯕꯥꯛ ꯊꯥꯔꯤꯗꯣ
ꯑꯗꯣ ꯑꯩꯅ ꯍꯥꯏꯕꯗꯤ ꯑꯁ ꯌꯥꯝꯅ ꯇꯜꯂꯤ ꯃꯤꯅ ꯀꯝꯄꯦꯅꯤꯅ ꯊꯥꯔꯛꯄꯗꯨꯗꯤ ꯐꯖꯅ ꯊꯥꯗ꯭ꯔꯅꯦꯀꯣ
ꯑꯧ ꯑꯧ ꯀꯔꯤ ꯃꯤꯅ ꯊꯥꯕꯁꯦ ꯀꯨꯗꯨꯨ ꯀꯇꯥꯛꯁꯨ ꯌꯥꯝ ꯅꯥꯏꯌꯦ ꯍꯥꯏꯗꯤ
ꯑꯗꯨꯗꯤ ꯑꯩꯈꯣꯏꯅ ꯁꯤꯗ ꯊꯥꯗꯣꯏꯁꯦ ꯑꯃ ꯄꯥꯇ꯭ꯔꯤꯛ ꯄꯥꯔꯒ ꯂꯩ ꯑꯩꯅ ꯍꯥꯏꯗ ꯈꯪꯕ꯭ꯔꯥ
ꯑꯣ
ꯄꯥꯔꯇꯤꯐꯥꯔ ꯊꯥꯕꯤꯗꯣ
ꯈꯪꯉꯦ ꯈꯪꯉꯦ ꯈꯪꯉꯦ ꯃꯥ ꯅꯍꯥꯟꯋꯥꯏꯒꯤ ꯁꯤꯠ ꯅꯥꯜꯂꯒ ꯑꯃ ꯊꯥꯕꯤꯗꯣ
ꯎꯝ ꯎꯝ ꯑꯧ ꯍꯥꯏꯗꯤ ꯃꯃꯤꯡꯇꯒꯤ ꯑꯣꯏꯅ
ꯈꯪꯉꯝꯃꯤ ꯈꯪꯉꯤ ꯈꯪꯉꯤ ꯇꯩꯕꯩ ꯇꯥꯏꯞꯇ ꯃꯃꯤꯡꯇꯒꯤ ꯇꯩꯕꯩ ꯇꯥꯏꯞ ꯇꯧꯕꯗꯣ ꯎꯝ
ꯍꯣꯏ ꯑꯗꯨꯅꯦꯕ ꯇꯧꯗꯣꯏꯁꯦ
ꯇꯂ ꯅꯪꯉꯔꯣꯏꯗꯔꯣꯏ ꯇꯥꯏꯞꯇ ꯑꯩꯅ ꯍꯥꯏꯗꯤ ꯈꯣꯡꯕꯥꯗꯣ ꯈꯔ ꯇꯞꯅ ꯁꯦꯝꯃꯁꯨ ꯌꯥꯏ ꯍꯥꯏꯕꯅꯤꯗ ꯅꯪꯉꯔꯣꯏꯗꯕ꯭ꯔꯥ ꯍꯥꯏꯕ ꯃꯣꯠꯂꯦ
ꯂꯩꯔꯤꯁꯉꯕ
ꯊꯥꯕ ꯂꯣꯏꯔꯦ ꯁꯦꯝꯃꯨꯁꯦ
ꯀꯩꯕ
ꯊꯥꯕ ꯀꯣꯏꯂꯥꯁ ꯊꯥꯕ ꯂꯣꯏꯔꯒ ꯁꯦꯝꯕꯁꯨ ꯌꯥꯏꯑꯕ ꯈꯣꯡꯕꯥꯟꯗꯣ
ꯍꯣꯏ
ꯍꯥꯏꯗꯤ ꯁꯨꯝ ꯅꯪꯍꯧꯅꯕꯩ ꯋꯥꯅꯤꯀꯣ ꯄꯨꯜꯂꯞ ꯇꯧꯔꯤꯉꯩꯗꯨꯗ ꯇꯧꯍꯧꯔꯗꯤ ꯅꯨꯡꯉꯥꯏꯗꯅ
ꯄꯨꯏ ꯑꯃ ꯇꯧꯔꯤꯅꯦꯁꯨ ꯊꯣꯛꯄ ꯐꯖꯅꯁꯨ ꯊꯥꯗꯕꯗꯨꯗꯤ ꯕꯤꯠ ꯌꯥꯝ ꯂꯩꯇꯕꯗꯣ ꯍꯥꯏꯗꯤ ꯃꯤꯒꯤꯗꯤ ꯑꯃꯨꯛ ꯃꯊꯛꯇ ꯑꯁꯤ ꯑꯁꯇꯔ ꯍꯩꯒꯠꯂꯛꯈꯤꯗꯣꯏꯅꯦꯕ ꯚꯥꯏ ꯈꯪꯕ꯭ꯔꯥ
ꯎꯝ ꯑꯗꯨ ꯍꯥꯏꯒꯠꯂꯛꯄꯗꯨ ꯅꯣꯏꯁꯨ ꯌꯥꯎꯗꯣꯏ ꯑꯣꯏꯔꯝꯒꯅꯤꯌꯦ
ꯑꯗꯣ ꯌꯥꯎꯕꯗꯣ ꯂꯩ ꯑꯁ ꯂꯩꯔꯛꯇꯣ ꯌꯥꯎꯗ꯭ꯔꯗꯤ ꯀꯃꯥꯏꯅ ꯇꯧꯗꯣꯏꯅꯣ
ꯅꯪꯅꯤꯁꯦ ꯍꯧꯖꯤꯛ ꯎꯕ ꯎꯗ꯭ꯔꯤ ꯇꯧꯕꯤꯒꯗꯕ ꯃꯤꯗꯣ ꯇꯧꯅꯤ ꯇꯧꯔꯣꯏꯁꯨ ꯈꯪꯗꯦ
ꯌꯥꯎꯔꯗꯤ ꯐꯅꯤ ꯑꯃꯨꯛ ꯑꯥꯑꯣꯏꯕ
ꯑꯩꯈꯣꯏꯅ ꯄꯨꯡꯍꯥ ꯍꯔꯥꯎꯕꯩ ꯋꯥꯅꯤ ꯇꯧꯕꯤꯅꯤ ꯇꯧꯕꯤꯔꯣꯏꯁꯨ ꯈꯪꯗꯦ ꯍꯥꯏꯕ ꯄꯨꯔꯥ
ꯑꯩꯩꯗꯤ ꯇꯨꯏꯁꯟ ꯄꯩꯁꯥꯁꯦ ꯊꯧꯅꯤꯡꯕꯅ ꯁꯤꯗꯧꯔꯦ ꯍꯥꯏꯗꯤ ꯑꯩ ꯍꯧꯖꯤꯛ ꯄꯩꯁꯥ ꯌꯥꯝꯅ ꯃꯅꯤ ꯌꯥꯝꯅ ꯗꯔꯀꯥꯔ ꯑꯣꯏꯔꯛꯄꯗꯣ
ꯑꯥ
ꯃꯅꯤ ꯌꯥꯝ ꯗꯔꯀꯥꯔ ꯑꯣꯏꯔꯛꯑꯦ ꯑꯗꯨꯒꯤ ꯑꯩꯅꯦ ꯄꯩꯁꯥꯁꯦ
ꯑꫭ
ꯄꯩꯁꯥꯁꯦ ꯑꯩ ꯍꯧꯖꯤꯛꯁꯦ ꯐꯖꯅ ꯀꯩꯅꯣ ꯇꯧꯗꯕꯩ ꯇꯨꯡꯖꯐꯝꯗꯣ ꯈꯪꯗ꯭ꯔꯦꯕ ꯇꯧꯔꯤꯁꯦ
ꯅꯪ ꯍꯦꯟꯒꯠꯇ꯭ꯔꯤ ꯍꯥꯟꯅꯩꯗꯣ ꯑꯗꯨꯝ ꯑꯣꯏꯔꯤ ꯑꯣ
ꯑꯉꯥꯡ ꯑꯃ ꯑꯅꯤꯗꯤꯕꯨꯗꯤ ꯍꯦꯟꯒꯠꯂ ꯑꯇꯩꯗꯤ ꯌꯥꯗꯕ ꯍꯥꯏꯗꯤ ꯍꯥꯏꯔꯁꯨ ꯌꯥꯗꯕꯗꯣ ꯑꯗꫭ ꯑꯗꯨꯝ ꯇꯜꯂꯦ
ꯍꯥꯟꯅꯗꯒꯤꯁꯨ ꯑꯗꯨꯝ ꯇꯧꯔꯛꯑꯕꯅꯤꯅ
ꯍꯣꯏ ꯑꯗ ꯑꯗꯣ ꯑꯩꯅꯁꯨ ꯚꯥꯏ ꯍꯧꯖꯤꯛꯄꯨ ꯀꯅꯥ ꯂꯧꯅꯔꯤꯒꯦ ꯅꯠꯇ꯭ꯔꯅꯦ
ꯎꯝ
ꯑꯗꯥ ꯇꯧꯔꯤꯁꯨ ꯄꯨꯡ ꯑꯃꯇꯪ ꯇꯧꯕ ꯑꯣꯏꯔꯗꯤ ꯐꯕ ꯄꯨꯡ ꯑꯅꯤ ꯑꯍꯨꯝ ꯇꯧꯔꯦ ꯑꯗꯨꯒ ꯑꯅꯤꯒꯗꯨꯗꯤ ꯁꯨꯡꯇꯧ ꯇꯧꯗ꯭ꯔꯦ ꯏꯕꯦꯝꯃꯥ ꯄꯨꯡ ꯑꯅꯤꯒꯗꯨꯗꯤ ꯁꯨꯡꯇꯧ ꯇꯧꯗ꯭ꯔꯦ ꯄꯨꯡ ꯑꯍꯨꯝ ꯃꯌꯥꯅꯤ ꯑꯗꯨꯝ ꯇꯧꯔꯤꯁꯦ ꯑꯗꯨ ꯍꯩ ꯇꯜꯂꯦꯕ ꯑꯗꯨꯃꯥꯏꯅ
ꯑꯗꯨꯃꯥꯏꯅ ꯇꯧꯕꯤꯗꯣ ꯃꯣꯏꯁꯨ ꯑꯗꯨꯝ ꯈꯪꯐꯝ ꯊꯣꯛꯑꯦ ꯃꯣꯏꯅ ꯑꯇꯩꯗ ꯍꯣꯡꯕ ꯃꯇꯝꯗ ꯑꯗꯨꯃꯥꯏꯅ ꯀꯩꯗꯧꯅꯨꯡꯗ ꯀꯩꯁꯨ ꯌꯦꯡꯁꯤꯟꯕꯤꯔꯔꯣꯏꯗꯕꯅꯤ
ꯑꯗꯨꯅꯦ ꯍꯥꯏꯁꯦ ꯑꯗꯨ ꯍꯥꯏꯔ ꯉꯔꯥꯡꯁꯦ
ꯎꯝ
ꯑꯉꯥꯡ ꯑꯃꯅꯦ ꯈꯪꯕ꯭ꯔꯥ ꯔꯦꯡꯋꯥꯜ ꯂꯥꯛꯑꯦꯅ ꯄꯤ ꯁꯤꯁꯨ ꯌꯥꯝ ꯋꯥꯡꯉꯦ ꯄꯤ ꯁꯤꯁꯨ ꯋꯥꯡꯕ ꯅꯥꯏꯟꯇꯤ ꯅꯥꯏꯟ ꯄꯣꯏꯟ ꯅꯥꯏꯟ ꯑꯗꯨꯃꯥꯏꯅ ꯆꯠꯄꯅꯤꯅꯦ ꯑꯗꯨꯒ ꯃꯥꯗꯣ ꯑꯩꯅ ꯆꯧ ꯍꯧꯕꯤꯗꯦ ꯃꯌꯥꯝꯁꯤꯁꯨ ꯑꯉꯥꯡ ꯃꯌꯥꯝꯁꯤꯁꯨ ꯑꯇꯩꯁꯤꯁꯨ ꯈꯔ ꯀꯩꯅꯣ ꯇꯧꯅꯕꯅꯦꯀꯣ ꯁꯤꯁꯨ ꯃꯤ ꯔꯦꯡꯋꯥꯟ ꯇꯥꯕꯅꯤꯀꯣ ꯑꯩꯅ ꯆꯧ ꯍꯥꯏꯁꯦ ꯅꯣꯏꯁꯨ ꯇꯥꯔꯛ ꯈꯣꯠꯂꯨ ꯀꯥꯏꯅ ꯇꯧꯔꯒ ꯑꯗꯨꯒꯅꯦ ꯃꯃꯥ ꯃꯣꯏꯃꯥ ꯂꯥꯛꯑꯒ ꯑꯆꯥꯄꯣꯠ ꯃꯌꯥꯝ ꯑꯃꯨꯛ ꯂꯩ ꯂꯩꯔꯝꯃꯦ ꯂꯩꯔꯛꯑꯦ ꯑꯩꯗꯤ ꯏꯀꯥꯏꯖꯕꯅ ꯍꯥꯏꯗꯤ ꯃꯣꯏꯗ ꯑꯩꯉꯣꯟꯗꯁꯨ ꯄꯩꯁꯥꯗꯣ ꯑꯗꯨꯝ ꯆꯥꯡ ꯅꯥꯏꯅꯁꯨ ꯑꯗꯨꯝ ꯐꯖꯅ ꯄꯤꯌꯦꯕ ꯈꯪꯕ꯭ꯔꯥ ꯑꯗꯨꯗꯒꯤ ꯑꯆꯥꯄꯣꯠꯀ ꯃꯥꯏ ꯂꯩꯁꯤꯟ ꯔꯛꯄꯨꯗ ꯑꯩꯗꯤ ꯏꯀꯥꯏꯖꯅ ꯁꯤꯔꯕ ꯈꯪꯗꯦ ꯌꯥꯝ ꯑꯗꯣ ꯃꯔꯛ ꯃꯔꯛꯇ ꯑꯣꯏꯔꯁꯤꯅ ꯑꯗꯨꯝꯅꯦ ꯍꯤꯟꯖꯥꯡꯕꯨ ꯑꯣꯏꯔꯁꯨ ꯑꯃꯕꯨ ꯑꯣꯏꯔꯁꯨ ꯑꯗꯨꯝ ꯄꯤꯔꯛꯄꯗꯣ
ꯑꯥ
ꯄꯤꯔꯛꯑꯦꯕ ꯑꯗꯨꯗꯒꯤ ꯑꯗꯨꯕꯨꯗꯤ ꯑꯩꯅꯁꯨ ꯐꯖꯅ ꯑꯗꯨꯝ ꯇꯧꯕꯤꯕꯕꯨꯗꯤ ꯇꯧꯕꯤꯕꯒꯤ ꯇꯧꯔꯤꯅꯦꯕ ꯍꯥꯏꯗꯤ ꯇꯁꯦꯡꯅ ꯑ ꯀꯩꯅꯣ ꯇꯧꯕꯗꯣ ꯍꯥꯏꯗꯤ ꯑꯩꯅ ꯁꯤꯗ ꯇꯥꯛꯑꯒ ꯌꯨꯝꯗꯁꯨ ꯑꯗꯨꯝ ꯄꯥꯗ꯭ꯔꯁꯨ ꯌꯥꯕꯒꯤ ꯐꯤꯕꯝꯗ ꯑꯗꯨꯝ ꯐꯖꯅ ꯑꯩꯅ ꯑꯗꯨꯝ ꯇꯥꯡꯑꯒ ꯆꯠꯈꯤꯕꯗꯣ ꯈꯪꯕ꯭ꯔꯥ ꯑꯗꯥꯒꯤ ꯑꯩꯅ ꯉꯥꯛꯇꯒꯤꯁꯨ ꯅꯠꯇꯕ ꯑꯉꯥꯡꯗꯨꯁꯨ ꯑꯉꯥꯡꯒꯤꯁꯨ ꯃꯈꯥ ꯄꯣꯜꯂꯦꯕ ꯑꯉꯥꯡꯗꯨꯁꯨ ꯂꯥꯏꯔꯤꯛ ꯇꯧꯕꯗꯣ ꯑꯗꯨꯝ ꯊꯋꯥꯏ ꯌꯥꯎꯕ ꯊꯨꯅꯁꯨ ꯐꯒꯟꯕ ꯑꯣꯏꯕꯗꯣ
ꯎꯝ
ꯑꯗꯨꯒꯤꯅꯦꯕ ꯍꯥꯏꯗꯤ ꯑꯩꯅ ꯉꯥꯛꯇ ꯅꯠꯇꯦꯕ ꯑꯉꯥꯡ ꯑꯉꯥꯡꯒꯤꯁꯨ ꯌꯥꯎꯔꯤꯅꯦꯕ ꯁꯤꯗ
ꯑꯗꯨꯁꯨ ꯍꯣꯏ ꯑꯗꯨꯁꯨ ꯐꯖꯅ ꯂꯝꯖꯤꯡꯕꯤꯗ꯭ꯔꯗꯤ ꯎꯄꯥꯏ ꯂꯩꯔ ꯑꯣꯏꯇꯔꯒꯟ ꯅꯗ꯭ꯔꯥ
ꯑꯗꯨꯅꯤ ꯑꯗꯨ ꯑꯆꯥꯄꯠ ꯃꯌꯥꯝ ꯂꯩꯌꯦꯅ ꯑꯁꯤ ꯏ ꯀꯥꯏꯖꯕꯗꯣ ꯕ꯭ꯔꯥ ꯑꯗꯒꯤꯅꯦ ꯅꯣꯛꯅꯤꯡꯂꯣꯝꯅ ꯇꯥꯛꯄꯤꯌꯨ ꯅꯣꯛꯅꯤꯡꯉꯣꯝꯄꯤ ꯅꯣꯛꯅꯤꯡꯉꯣꯝꯗ ꯇꯥꯛꯄꯤꯕꯨꯔꯥ ꯍ ꯑꯩꯒꯤ ꯑꯩꯉꯣꯟꯗ ꯍꯟꯗꯛ ꯆꯍꯤ ꯃꯃꯥꯡ ꯆꯍꯤꯗ ꯇꯨꯋꯏꯁꯟ ꯇꯧꯕ ꯑꯉꯥꯡ ꯑꯃ ꯊꯥꯅꯤꯌꯦ ꯄꯩꯁꯥ ꯑꯩꯉꯣꯟꯗ ꯎꯝ ꯇꯣꯟꯕꯀꯣ
ꯑꯥ
ꯑꯗꯨꯗꯣ ꯃꯣꯏ ꯃꯄꯥꯗ ꯅꯍꯥꯟ ꯅꯣꯡꯃ ꯑꯃ ꯂꯥꯛꯑꯝꯃꯦ ꯂ ꯂꯥꯛꯄ ꯍꯥꯏꯗꯤ ꯁꯨꯝ ꯑꯩꯈꯣꯏ ꯕꯥꯒ ꯋꯥꯔꯤ ꯁꯥꯟꯅꯕ ꯁꯨꯝ ꯂꯥꯛꯄ ꯈꯪꯕ꯭ꯔꯥ
ꯎꯝ
ꯑꯗꯨꯒꯅꯦ ꯈꯪꯕ꯭ꯔꯥ ꯄꯩꯁꯥꯗꯣ ꯂꯨꯄꯥ ꯂꯤꯁꯤꯡ ꯑꯃ ꯄꯤꯁꯜꯂꯝꯃꯤꯕ ꯑꯦ ꯅꯪ ꯄꯩꯁꯥ ꯂꯩꯔꯤꯕꯅꯤꯀꯣ ꯇꯧꯔꯣ ꯂꯨꯄꯥ ꯂꯤꯁꯤꯡ ꯑꯃ ꯄꯩꯁꯥꯂꯝꯃꯤꯕ ꯑꯗꯨꯒ ꯂꯨꯄꯥ ꯆꯝ ꯈꯪꯗꯦ ꯅꯍꯥꯟ ꯑꯩ ꯄꯩꯁꯥ ꯄꯤꯗ꯭ꯔꯤꯕꯅꯦ ꯅꯪꯒꯤ ꯑꯩ ꯈꯪꯉꯀꯣ ꯈꯪꯉꯦ ꯁꯤꯅ ꯑꯗꯨꯒ ꯂꯨꯄꯥ ꯆꯥꯝꯔꯤꯗꯤ ꯋꯥꯠꯂꯤꯅꯤꯅ ꯆꯥꯝꯔꯤꯁꯦ ꯑꯃꯨꯛ ꯄꯤꯔꯛꯇꯣꯏꯅꯦꯅ ꯀꯣ ꯑꯗꯨꯃꯥꯏꯅ ꯑꯉꯥꯡꯗꯨꯣ ꯊꯥꯔꯛꯇ꯭ꯔꯨꯕꯅꯦ ꯑꯃꯨꯛꯅ
ꯑꯣ ꯑꯣ ꯑꯣ ꯑꯃꯨꯛ ꯊꯥꯔꯝꯗꯥꯏ ꯍꯥꯟꯅꯒꯤ ꯄꯤꯔꯝꯕꯗꯣ ꯑꯣ
ꯑꯣ ꯑꯩꯅ ꯑꯩ ꯂꯧꯔꯨꯒꯨꯝꯒꯦ ꯈꯣꯠꯂꯒꯨꯝ ꯑꯗꯨꯝ ꯊꯥꯔꯛꯎ ꯌꯥꯔꯦ ꯑꯩ ꯂꯧꯔꯨꯒꯨꯝꯒꯦ ꯈꯣꯠꯂꯒꯨꯝꯒ ꯌꯥꯔꯅꯤ ꯌꯥꯔꯅꯤ ꯍꯥꯏꯔꯝꯃꯁ ꯌꯥꯅꯤ ꯌꯥ ꯌꯥꯗꯦ ꯌꯥꯗꯦ ꯑꯃꯨꯛ ꯄꯤꯁꯜꯂꯝꯃꯤꯕ ꯑꯩꯗꯤ ꯏꯀꯥꯏꯁꯦ ꯍꯥꯏꯕ
ꯍꯣꯏ
ꯑꯩ ꯑꯣꯏꯅ ꯍꯥꯏꯗꯤ ꯃꯇꯝꯗꯣ ꯅꯠꯇ꯭ꯔꯕꯅꯤꯅ ꯂꯧꯕ ꯏꯀꯥꯏꯕ ꯇꯥꯏꯃꯤꯡꯗꯣ ꯌꯧꯔꯦ ꯍꯥꯏꯕ
ꯍꯣꯏ
ꯑꯗꯨꯒꯤ ꯈꯪꯕ꯭ꯔꯥ ꯏ ꯀꯥꯏꯖꯕꯅꯕ ꯑꯗꯣ ꯂꯧꯕꯗꯤ ꯂꯧꯍꯧꯔꯦ ꯃꯅꯤꯅꯤꯅ ꯄꯩꯁꯥꯅꯤꯅ ꯂꯧꯍꯧꯔꯦ
ꯑꯗꯨ ꯐꯗꯤ ꯐꯔ ꯀꯩꯅꯣ ꯇꯧꯔ ꯀꯟꯖꯤꯗ ꯅꯠꯇ꯭ꯔꯥ
ꯍꯣꯏ ꯑꯩ ꯅꯣꯛꯅꯤꯡꯕꯅ ꯁꯤꯒꯦ ꯇꯧꯋꯦ ꯍꯥꯏꯕꯅꯤꯗ
ꯍꯥꯟꯅ ꯍꯥꯟꯅ ꯀꯌꯥꯝ ꯀꯨꯏꯈ꯭ꯔꯒꯦꯕ
ꯀꯣꯛꯏꯔꯦ ꯍꯥꯏꯕ ꯃꯃꯥꯡ ꯆꯍꯤꯅꯦ ꯍꯥꯏꯕ
ꯑꯣ ꯑꯗꯨꯗꯤ ꯃꯥ ꯑꯇꯣꯞꯄꯗ ꯊꯥꯕꯗ ꯈꯔ ꯀꯩꯅꯣꯝ ꯇꯧꯔꯝꯕꯅꯤ ꯑꯗꯨꯅ ꯎꯄꯥꯏ ꯂꯩꯇꯕꯩꯅꯦ ꯄꯤꯔꯛꯏꯗꯣ
ꯍꯣꯏ
ꯍꯥꯏꯗꯤ ꯑꯇꯣꯞꯄ ꯊꯥꯕꯒ ꯑꯗꯨꯝ ꯈꯦꯠꯅꯔꯝꯃꯅꯤ ꯅꯪꯉꯣꯟꯗ ꯑꯃꯨꯛ ꯊꯥꯅꯤꯡꯕꯒꯤ ꯍꯥꯟꯅꯒꯤꯗꯣ ꯂꯩ ꯂꯩꯅ ꯊꯥꯕꯗꯨꯗꯤ ꯏꯀꯥꯏꯔꯝꯅꯦꯕ
ꯑ